ꯎꯝ ꯇꯥꯏꯦꯌ‌ꯦ ꯑꯩꯈꯣꯏꯗ‌ꯣ ꯍꯧꯖꯤꯛ ꯍꯧꯖꯤꯛ ꯇꯥ ꯎꯝ ꯃꯦꯒꯤ ꯊꯣꯡꯂꯒꯥ ꯆꯥꯕ
ꯆꯠꯅꯤꯡꯉ ꯍꯥꯏꯁꯨ
ꯄꯥꯃꯤꯉꯤꯅꯤꯗ ꯑꯁ ꯑꯩꯈꯣꯏꯗꯣ ꯃꯣꯔꯅꯤꯡꯗꯣ ꯑꯩ ꯑꯒꯠꯄ ꯃꯇꯥꯡꯗ ꯐꯥꯏꯁꯅꯦꯕ ꯑꯗꯣ ꯆꯥꯛꯇꯤ ꯊꯣꯡꯈ꯭ꯔꯦ ꯏꯟꯁꯥꯡ ꯊꯣꯡꯗꯕꯤꯗꯕꯣ ꯌꯦꯡꯅꯤꯡꯕ ꯑꯩꯁꯨ
ꯑꯍ ꯊꯅꯤ ꯍꯜꯁ ꯌꯥꯝꯅ ꯑꯃ
ꯆꯥꯛ ꯆ ꯌꯦꯅ ꯐꯝꯕ ꯃꯇꯝꯗ ꯑꯩꯈꯣꯏꯒꯤ ꯏꯟꯖꯥꯡꯗꯣ ꯄꯨꯝꯈ꯭ꯔꯕ ꯋꯥꯅꯤꯗ ꯎꯝ ꯐꯖꯅ ꯆꯥꯛ ꯆꯥꯗꯕꯤꯗ ꯆꯠꯅꯩ ꯉꯁꯤ ꯁꯔ ꯆꯠꯄꯗꯣ
ꯍꯧꯖꯤꯛ ꯂꯣꯏꯅꯃꯛ ꯂꯩꯕ꯭ꯔꯥ ꯅꯣꯏ
ꯎꯝ ꯎꯄꯗꯂ ꯍꯥꯏ
ꯎꯝ ꯅꯣꯏꯒꯤ ꯌꯨꯝꯗꯤ ꯏꯪꯅ ꯅꯨꯡꯉꯥꯏꯒꯅꯤ
ꯎꯝ ꯌ ꯌ ꯌꯦꯟ ꯃꯗꯤ ꯃꯠꯇꯦꯖ
ꯅꯪ ꯁꯣꯕꯔꯤꯡ ꯆꯣꯂꯗꯤ ꯃ꯭ꯌꯨꯖꯤꯛꯗ ꯇꯃꯅ
ꯀꯂꯦ ꯇꯃꯤ ꯂꯩ ꯑꯩꯒ
ꯑꯗꯨ ꯅꯕꯥꯅꯤ ꯔꯦꯟꯒꯤ ꯍꯥꯞ ꯍꯥꯞ ꯄꯨꯊꯣꯛꯅꯕ꯭ꯔꯥ
ꯎꯝ ꯍꯥꯥꯎꯐ ꯍꯥꯀ ꯊꯣꯏꯗ
ꯆꯥꯡꯖꯥꯡꯁꯣ
ꯎꯝ ꯌꯅꯠꯇ꯭ꯔꯗꯤ ꯌꯥꯔꯦꯔ
ꯃꯥꯗꯤ ꯀꯣꯂꯦꯖ ꯂꯣꯏꯈ꯭ꯔꯕꯣ
ꯆꯍꯤ ꯆꯍꯤ ꯃꯥꯥꯡꯅꯔ
ꯍ ꯑꯩ ꯈꯪꯕꯒꯨꯝ ꯇꯧꯉꯣꯏꯗ ꯑꯗꯨ ꯅꯨꯃꯤꯠ ꯅꯨꯄꯤꯗꯣ ꯍꯦꯛ ꯍꯦꯛ ꯎꯕꯒꯨꯝ ꯇꯧꯋꯦꯗ ꯏꯁꯄꯣꯔꯠꯁꯇ ꯈꯔ ꯑꯦꯛꯇꯤꯞ ꯑꯣꯏꯕ ꯃꯥꯜꯂꯤꯦ ꯃꯥ ꯌꯥꯝ ꯃꯥꯟꯕ ꯑꯃꯁꯨ ꯂꯩꯌꯦ
ꯎꯝ ꯑꯣꯏꯗꯥꯟ ꯗꯤ ꯃꯣꯏꯕꯨ ꯐꯖꯅ ꯄꯨꯜꯂꯦꯕ
ꯍꯣꯏ ꯑꯗꯨ ꯐꯦꯁꯟ ꯁꯣꯒꯨꯝꯕ ꯊꯣꯛꯄꯗ ꯐ꯭ꯔꯦꯁꯔꯁꯃꯤꯛꯀꯨꯝꯕꯗ ꯇ꯭ꯔꯦꯗꯤꯁꯅꯦꯜ ꯁꯣ ꯊꯣꯛꯄꯗ ꯊꯣꯛꯄ꯭ꯔꯥ
ꯐꯪꯗ꯭ꯔꯦ ꯑꯗꯨꯕꯨꯗꯤ ꯑꯩꯈꯣꯏꯒꯤ ꯕꯦꯠꯁꯨ ꯅꯠꯇꯦ ꯑꯩꯈꯣꯏꯗꯒꯤ ꯁꯨꯅꯤ ꯑꯃꯗꯤ ꯁꯨꯅꯤ ꯍꯥꯏꯔꯅꯤ
ꯑ‌ꯣ ꯑꯗꯨ ꯅꯪꯒꯤ ꯔꯤꯂꯦꯇꯤꯞ ꯑꯣꯏꯔꯒ ꯀꯔꯤꯒꯤ ꯀꯧꯅꯗꯕꯅꯣ
ꯀꯥꯎꯅꯔꯦ ꯑꯗꯨ ꯑꯣꯏꯔꯁꯨ ꯑꯩꯈꯣꯏꯗꯣ ꯐꯖꯅ ꯄꯨꯟꯅꯕ
ꯑꯗꯨ ꯅꯨꯄꯤ ꯍꯣꯏꯒꯤ ꯐꯖꯥꯅ ꯄꯨꯜꯂꯦ ꯍꯣꯏ ꯑꯗꯨ ꯑꯗꯨꯝ ꯈꯨꯝꯗꯤ ꯈꯨꯝꯃꯦ ꯅꯕꯥꯔꯒꯨꯝꯕꯁꯨ ꯂꯥꯛꯑꯦ ꯑꯗꯨꯝ ꯑꯣ ꯐꯖꯅ ꯄꯨꯟꯅꯕ ꯀ꯭ꯂꯥꯁ ꯑꯩꯈꯣꯏꯗ ꯇꯣꯉꯥꯟꯕꯒꯤ
ꯑꯣ ꯗ ꯎꯝ ꯃꯅꯕꯤ ꯄꯥ ꯑꯗꯣ ꯑꯗꯣ ꯑꯩꯈꯣꯏ ꯍꯦꯛ ꯉꯥꯡꯅꯔꯤꯕ ꯁꯤ ꯅꯨꯄꯤꯁꯤ ꯌꯥꯝ ꯑꯣꯚꯔ ꯏꯁꯃꯥꯔꯠ ꯑꯣꯏꯕ ꯅꯨꯄꯤ ꯃꯥꯜꯅꯦ ꯍꯥꯏꯅ ꯀꯣ ꯑꯗꯨ ꯅꯨꯄꯤꯗꯨꯣ ꯌꯥꯝ ꯃꯥꯟꯕ ꯅꯣꯏꯗ ꯃ꯭ꯨꯁꯤꯛ ꯇꯝꯕ ꯂ ꯅꯨꯄꯤꯗꯣ ꯑꯗ ꯑꯩꯈꯣꯏꯅ ꯍꯦꯛ ꯍꯥꯏꯕ ꯅꯨꯄꯤ ꯑꯃ ꯌꯥꯝ ꯃꯥꯟꯕ ꯂꯩꯌꯦꯅ ꯌꯥꯝ ꯃꯥꯂꯤꯒꯣ
ꯑꯩ ꯈꯪꯃꯦꯦ ꯑꯗꯨ ꯅꯨꯄꯤꯒ ꯑꯗꯨꯛꯇ ꯅꯤꯡꯁꯤꯅ
ꯕꯔ ꯁꯃꯥ
ꯄꯤꯛꯕ ꯀꯣ ꯋꯥꯡꯁꯨ ꯋꯥꯡꯗꯦ ꯃꯤ ꯄꯦꯛꯛꯑꯦ
ꯎꯝ
ꯑꯩꯒꯤꯗ ꯆꯥꯅꯤꯡꯒꯤ ꯊꯣꯡꯉꯅꯁꯦ ꯀꯔꯥꯟꯒ ꯊꯣꯡꯃꯤꯟꯅꯕꯅꯦ
ꯏꯁꯥ ꯂꯩꯇꯦ ꯃꯦꯒꯤ ꯊꯣꯡꯅꯦ ꯍꯥꯏꯐ ꯄꯩꯁꯥ ꯂꯩꯇꯦ ꯉꯔꯥꯡꯗꯨꯁꯨ ꯑꯩ ꯃꯤꯒꯤ ꯋꯥꯏꯕꯅꯦ
ꯑꯣ ꯑꯁ ꯑꯩꯁꯨ ꯅꯍꯥꯟ ꯂꯣ ꯏꯃꯥꯟꯅꯕꯤ ꯏꯃꯅ ꯃꯥꯗꯣ ꯃꯔꯨꯛ ꯐꯪꯕ ꯂꯤꯁꯤꯡ ꯂꯤꯁꯤꯡ ꯑꯅꯤ ꯂꯧꯍꯥꯎꯕ ꯍꯥꯏꯅ
ꯎꯝ
ꯁꯤꯡꯗꯣꯛꯈ꯭ꯔꯦ ꯂꯣꯏꯅ ꯏꯅꯥꯎꯅꯨꯄꯤꯗ ꯆꯥꯃ ꯄꯤ ꯑ ꯆꯥꯃꯉꯥ ꯄꯤꯌꯦ ꯐꯪꯕꯁꯤꯡꯗꯣ ꯂꯣꯏ ꯄꯤꯊꯣꯛꯈ꯭ꯔꯦꯗ
ꯑꯗꯣ ꯄꯩꯁꯥ ꯋꯥꯏ ꯑꯁ ꯋꯥꯏ ꯕꯖꯥꯔꯁꯦꯀꯣ ꯐ
ꯑꯁ ꯋꯥꯏꯀꯣ ꯑꯗꯨꯝ ꯋꯥꯈꯥꯎ ꯋꯥꯔꯒ ꯂꯥꯛꯌꯦ
ꯃꯨꯋꯥꯥꯏ ꯔꯁꯣ ꯌꯥꯗꯕ
ꯋꯥꯏꯔꯗꯤ ꯑꯁ ꯑꯗꯨꯝ ꯐꯉꯁꯨꯗꯤ ꯐꯤꯖꯦꯠ ꯑꯗꯨꯝ ꯆꯠꯄꯅꯦ
ꯎꯝ ꯑꯗꯨꯅꯦ ꯑꯩꯈꯣꯏ ꯄꯩꯁꯥ ꯇꯥꯜꯂꯦ ꯍꯥꯏꯅ ꯅꯪꯗꯤ ꯄꯩꯁꯥ ꯌꯥꯝꯃꯦ ꯍꯥꯏ ꯃꯗꯨꯀꯣ ꯌꯥꯝ ꯐꯪꯉꯗꯤ ꯌꯥꯝꯅ ꯆꯠꯄ ꯃꯐꯝ ꯂꯩꯌꯦ ꯌꯥꯝꯅ ꯐꯪꯗ꯭ꯔꯗꯤ ꯑꯗꯨꯝ ꯂꯩ ꯍꯣꯏ ꯑꯗꯨꯣ ꯍꯧꯖꯤꯛꯇꯤ ꯋꯥꯏꯦ ꯑꯗꯨ ꯑꯣꯏꯔꯁꯨ ꯑꯥ ꯀꯣꯟꯅꯀꯣ ꯍꯪꯕ ꯃꯇꯝꯗꯗꯤ ꯃꯦꯟꯊꯣꯛ ꯃꯦꯟꯁꯤꯟ ꯇꯧꯕ ꯌꯥꯏꯅ
ꯃꯔꯨꯞ ꯁꯥꯟꯅꯕꯁꯦ ꯌꯥꯏ ꯑ ꯌꯥꯕꯅꯦ ꯑꯩꯈꯣꯏ ꯑꯩꯈꯣꯏꯗꯤ ꯄꯩꯁꯥ ꯄꯥꯏꯕ ꯍꯥꯏꯗꯦꯅ ꯂꯥꯏꯔꯗꯤ ꯑꯁꯗꯤ ꯑꯩꯈꯣꯏ ꯑꯅꯤꯗꯤꯀꯣ ꯄꯩꯁꯥ ꯈꯤꯇꯪꯁꯨꯂꯥꯏꯔꯁꯨ ꯆꯥꯕ ꯆꯠꯁꯤꯦꯔꯥ ꯀꯣꯏꯕ ꯆꯠ
ꯑꯩꯁꯨꯅꯦ ꯑꯩꯁꯨ ꯇꯧꯋꯦ ꯑꯗꯨꯒꯤ
ꯑꯗꯨ ꯑꯩꯈꯣꯏ ꯑ ꯄꯩꯁꯥ ꯗꯤ ꯆꯥꯕ ꯑꯗꯨ ꯆꯠꯂꯕ ꯌꯥꯝꯗ꯭ꯔꯁꯨ
ꯑꯗꯨ ꯑꯁ ꯑꯗꯣ ꯑꯩꯗꯣ ꯁꯤꯌꯥꯔꯂꯤꯗꯣ ꯋꯥꯟ ꯊꯥꯎꯖꯟꯅꯤꯕ ꯋꯥꯟ ꯊꯥꯎꯖꯟꯒꯤꯁꯦ ꯊꯥꯔꯇꯤꯟ ꯃꯟꯁꯅꯦꯕ
ꯎꯝ
ꯊꯥꯔꯇꯤꯟ ꯃꯟꯁ ꯄꯤꯕ ꯑꯗꯨꯒ ꯊꯥꯔꯇꯤꯟ ꯃꯟꯊꯁ ꯑꯣꯏꯔ ꯃꯅꯤꯗ ꯅꯠꯇꯦ ꯅꯠꯇꯦ ꯃ ꯉꯈꯣ ꯃꯥꯔꯁ ꯑꯦꯄ꯭ꯔꯤꯜ ꯃꯦ ꯖꯨꯟ ꯖꯨꯂꯥꯏ ꯑꯣꯒꯁ ꯁꯦꯞꯇꯦꯝꯕꯔ ꯑꯣꯛꯇꯣꯕꯔꯁ ꯍꯣꯏ ꯊꯥꯔꯇꯤꯟ ꯃꯟꯁꯅꯦ ꯄꯤꯕ ꯅꯨꯃꯤꯠꯇꯨꯗ ꯂꯥꯁ ꯑꯣꯏꯅ ꯑꯃꯨꯛ ꯄꯤꯕꯗꯨꯀꯣ ꯊꯥꯔꯇꯤꯟ ꯃꯟꯦ ꯑꯗꯨꯒꯤ ꯊꯥꯔꯇꯤꯟ ꯊꯥꯎꯖꯟ ꯂꯩꯌꯦ ꯑꯗꯨꯅ ꯑꯗꯨꯒ ꯍꯟꯗꯛꯁꯦ ꯇꯨ ꯊꯥꯎꯖꯟꯅꯦꯕ ꯑꯗꯨ ꯐꯪꯉꯗꯤ ꯎ ꯐꯣꯔꯇꯤ ꯐꯣꯔꯇꯤꯒꯨꯝꯕꯗꯤ ꯐꯪꯒꯗ꯭ꯔꯥ ꯈꯜꯂꯦ ꯍꯣꯏ
ꯐꯇꯤꯗꯤ ꯁꯨꯕ ꯌꯥꯏ ꯍꯣꯏ ꯍꯗ ꯊꯥꯔꯇꯤꯅꯦ ꯊꯥꯔꯇꯤ
ꯊꯥꯔꯇꯤꯟ ꯍꯥꯏꯕ ꯊꯥꯔꯇꯤꯟ ꯂꯤꯁꯤꯡ ꯑꯃꯒꯤꯗ ꯊꯥꯔꯇꯤꯟ ꯑꯣꯏꯔꯗꯤ
ꯇ꯭ꯋꯦꯟꯇꯤ ꯇ꯭ꯋꯦꯟꯤ꯭ꯔꯤ ꯐ꯭ꯋ ꯇ꯭ꯋꯦꯟꯇꯤ ꯑꯩꯠ ꯊꯥꯔꯇꯤ ꯑꯩꯠꯨꯝꯕ ꯏꯟꯇꯔꯦꯁ ꯈꯔ ꯌꯥꯎꯔꯗꯤ ꯐꯣꯔꯇꯤꯗꯤ ꯁꯨꯒꯅꯤꯗ
ꯍꯣꯏ ꯍꯣꯏ ꯈꯜꯂꯦ ꯑꯍꯥꯛ
ꯑꯩꯈꯣꯏꯁꯨ ꯅꯦꯛꯁ ꯏꯌꯥꯔꯗꯤ ꯈꯔ ꯏꯪꯀꯥꯝꯅꯔꯤ ꯃꯔꯨꯞ ꯈꯔ ꯆꯥꯎꯕ ꯆꯅꯥꯁꯦ ꯁꯦꯚꯤꯡ ꯇꯧꯍꯧꯗ꯭ꯔꯗꯤ ꯌꯥꯔꯣꯏ ꯑꯩꯈꯣꯏ ꯆꯍꯤꯁꯦ ꯑꯁ ꯒ꯭ꯌꯥꯟ ꯇꯥꯕ ꯆꯍꯤ ꯌꯥꯎꯈ꯭ꯔꯦꯕ
ꯑꯣ ꯅꯪꯅꯦ ꯅꯃꯥ ꯅꯠꯇ꯭ꯔꯥ ꯃꯔꯨꯞꯛꯀꯤ ꯄꯩꯁꯥ ꯄꯥꯝꯃꯦ ꯍꯥꯏꯕꯗꯣ
ꯃꯥꯅꯦ ꯍꯣ ꯄꯨꯌꯥ ꯀꯌꯥꯒꯤ ꯄꯤꯔꯦ ꯍꯥꯏꯕ꯭ꯔꯥꯀꯣ ꯏꯟꯇꯔꯦꯁꯇꯣ
ꯑꯩꯁꯨꯣ ꯍꯪꯕ ꯀꯥꯎꯕ ꯍꯧꯖꯤꯛ ꯈꯛꯇ ꯅꯤꯡꯁꯤꯡꯕ ꯑꯗ ꯏꯕꯥꯅꯤ ꯀꯣꯜ ꯊꯝꯈ꯭ꯔꯗꯤꯅꯦ ꯏꯕ ꯍꯕꯤꯒꯦꯀꯣ
ꯅꯍꯪꯅ ꯑꯃꯨꯛ ꯀꯥꯏꯕꯤꯌꯣ ꯍꯣꯏ ꯑꯁ ꯃꯣꯏꯗꯣ ꯗꯨꯀꯥꯟ ꯆꯥꯅ ꯐꯝ ꯌꯦꯕ ꯃꯥꯂꯦꯒ
ꯍꯣꯏ
ꯎ ꯏꯟꯇꯔꯦꯁ ꯏꯟꯇꯔꯦꯁ ꯑꯗꯨꯝ ꯆꯠꯍꯟꯕ꯭ꯔꯥ ꯅꯣꯏꯒꯤ ꯄꯩꯁꯥꯗꯣ
ꯃꯥꯂꯦ ꯍꯣꯏ ꯏꯟꯇꯔꯦꯁꯅꯤ ꯅꯝꯕꯔ ꯎ ꯑꯣꯏꯔ ꯈꯪꯗꯦ ꯑꯣꯏꯔꯝꯃꯅꯤ
ꯗꯣꯅꯠꯇ ꯎꯝ ꯑꯣꯐ ꯄꯥꯞꯀꯤ ꯃꯥꯅ ꯄꯥꯏꯕ꯭ꯔꯥ ꯑꯗꯨꯝ ꯃꯤ ꯂꯣꯏꯅ ꯃꯥꯒꯤ ꯑꯗꯨꯝ ꯄꯥꯏꯕ꯭ꯔꯥ ꯃꯥꯅ ꯎꯝ
ꯑꯩꯕꯨꯁꯨ ꯍꯥꯏꯌꯦꯕ ꯅꯪꯗꯤ ꯅꯍꯥꯟ ꯋꯥꯟ ꯀꯦꯒꯤꯗꯨꯁꯨ ꯂꯧꯊꯣꯛꯄ ꯌꯥꯈ꯭ꯔꯕꯅꯦꯕ ꯑꯗꯨꯃꯅ ꯆꯥꯎꯅꯤꯉꯥꯏ ꯅꯪꯒꯤ ꯄꯩꯁꯥꯗꯣ ꯆꯥꯎꯅꯤꯉꯥꯏ ꯑꯗꯨꯝ ꯊꯝꯃꯣ
ꯎꯝ
ꯈꯦ ꯑꯩ ꯊꯝꯕꯅꯦ
ꯈꯔ ꯏꯟꯇꯔꯦꯁ ꯂꯥꯛꯑꯂꯤ ꯑꯩꯈꯣꯏꯕꯨ ꯑꯩꯈꯣꯏꯗ ꯄꯤꯔꯗꯤ ꯑꯗꯨꯝ ꯂꯣꯏꯊꯣꯛꯀꯅꯤꯗ ꯈꯪꯗꯕꯤꯗ ꯀꯔꯤ ꯀꯔꯤꯅ ꯑꯣꯈꯔ ꯂꯥꯏꯅꯤ ꯆꯥꯅꯤ
ꯑꯣ ꯇꯂꯀꯣ ꯑꯁ ꯑꯩꯁꯦ ꯃꯄꯥꯟ ꯆꯠꯅꯤꯡꯈ꯭ꯔꯦ ꯌꯥꯝꯅ ꯑꯩꯗꯤ ꯏꯁꯀ꯭ꯔꯨꯁꯀꯨꯝꯕꯗ ꯆꯠꯅꯤꯡꯉꯦ
ꯋꯥꯟꯌꯦ
ꯑꯃꯨꯛ ꯍꯦꯛ ꯏꯆꯦ ꯆꯠꯂꯕ ꯏꯆꯦꯗꯤ ꯈꯔ ꯍꯦꯜꯗꯤ ꯑꯣꯏꯕꯒꯤ ꯀ ꯌꯥꯝ ꯅꯨꯡꯉꯥꯏꯍꯦ ꯈꯥꯡꯕ ꯉꯝꯕ ꯃꯤꯅ ꯆꯠꯀꯗꯕꯅꯦ ꯈꯥꯡꯕ ꯉꯝꯕ ꯃꯤꯅ ꯆꯠꯀꯗꯕꯅꯤ ꯍꯥꯏ
ꯅꯍꯥꯟꯗꯤ ꯑꯩꯗꯤ ꯑꯩ ꯏꯁꯥꯁꯨ ꯑꯗꯨꯝ ꯐꯕꯅꯦꯕ ꯗꯤꯁꯌꯥꯔꯁꯦ ꯀꯔꯤ ꯀꯔꯤꯅꯣ ꯑꯁ ꯐꯖꯅ ꯇꯨꯝꯗ꯭ꯔꯗꯤ ꯑꯗꯨꯝ ꯏꯅꯔꯖꯤ ꯂꯥꯏꯔꯤꯛꯇꯕ ꯉꯝꯅꯕ ꯀꯔꯤ ꯂꯧꯔ ꯑ ꯆꯥꯠꯄꯁꯨ ꯌꯥꯝ ꯆꯥꯠꯂꯗꯤ ꯑꯗꯨꯒꯨꯝꯕꯗꯣ ꯌꯥꯝ ꯇꯥꯎꯈ꯭ꯔꯦꯗ ꯆꯥꯛꯒꯨꯝꯕ ꯄꯨ꯭ꯔꯖꯥꯅ ꯆꯥꯗ꯭ꯔꯗꯤ ꯀꯣꯛ ꯆꯤꯛꯄꯒꯨꯝꯕ ꯉꯥꯎꯕꯒꯨꯝꯕꯗꯣ ꯌꯥꯗ꯭ꯔꯦ ꯍꯟꯗꯥꯛꯁꯦ ꯂꯥꯁ ꯏꯌꯥꯔꯒꯨꯝꯕꯕꯁꯤꯗ ꯑꯩ ꯑꯗꯨꯃꯥꯏꯅ ꯇꯧꯅꯤꯦ ꯅꯍꯥꯟ ꯅꯍꯥꯟꯗꯤ ꯈꯣꯏꯂꯝꯃꯤꯟꯅꯕ ꯃꯇꯝꯗꯗꯤ
ꯆꯍꯤꯁꯨ ꯈꯔ ꯌꯥꯝꯈ꯭ꯔꯕꯒꯤꯅꯦ
ꯑꯗꯨꯒ ꯑꯩꯈꯣꯏ ꯂꯥꯛꯕꯗ ꯃꯇꯝꯗꯁꯨ ꯆꯥꯛꯒꯨꯝꯕꯁꯨ ꯑꯩꯈꯣꯏ ꯂꯥꯝꯕ ꯀꯥꯟꯗꯅ ꯑꯃꯨꯛ ꯊꯣꯡꯉꯦꯅ ꯎꯝ ꯑꯗꯨꯒꯤꯅꯦ
ꯑꯗꯨꯒ ꯖꯪ ꯐꯨꯗ ꯆꯥꯏꯑ ꯑꯩꯈꯣꯏ ꯊꯥꯎ ꯆꯥꯅꯤꯡꯉꯦ
ꯎꯝ ꯣ ꯇꯥꯏꯃꯤꯡꯁꯨꯣ ꯇꯥꯏꯃꯤꯡꯖ ꯆꯥꯛ ꯆꯥꯗꯣꯏꯔꯤꯕ ꯑꯩꯈꯣꯏꯅ ꯆꯥꯕꯗꯣ ꯅꯥꯏꯟ ꯇꯦꯟ ꯑꯗꯨꯝꯅ ꯆꯥꯅꯤ ꯅꯍꯥꯟ ꯃꯤ ꯑꯁ ꯈꯪꯗꯦꯗ ꯍꯣꯏ ꯆꯥꯕꯗꯣ ꯏꯂꯦꯚꯦꯟ ꯇꯨꯋꯒꯨꯝꯅ ꯇꯥꯕ ꯅꯨꯃꯤꯠꯁꯨ ꯂꯥꯛꯑꯦ ꯁꯤꯛꯁ ꯁꯚꯦꯟ ꯆꯥꯕ ꯂꯥꯛꯑꯦ ꯑꯗꯨ ꯑꯣꯏꯕꯅꯤꯅ
ꯎꯝ
ꯑꯗꯨ꯭ꯔ ꯑꯣꯏꯣꯏꯁꯦ
ꯎꯝ
ꯖꯄꯥꯟ ꯑꯩꯗꯤ ꯄꯥꯟ ꯊꯧꯔꯒ ꯅꯨꯡꯗꯥꯡ ꯅꯨꯡꯗꯥꯡ ꯊꯕꯛ ꯇꯧꯕꯒꯤ ꯊꯕꯛꯇꯨꯒꯤ ꯑꯝꯂꯗ
ꯑꯗꯨ ꯂꯩꯕ꯭ꯔꯥꯅꯦ
ꯑꯁ ꯎꯝ ꯀꯔꯤꯗꯥ ꯀꯣ ꯁꯤꯇꯒꯃ ꯊꯕꯥꯛꯇꯨꯗꯤ ꯅꯨꯡꯗꯥꯡꯗ ꯑꯗꯨꯝ ꯇꯥꯎꯋꯦꯅ
ꯑꯗꯨ ꯀꯤꯌꯦ ꯐꯥꯕꯗꯣ
ꯊꯥꯗꯤ ꯊꯥꯔꯣꯏꯒ ꯑꯗꯨꯖꯅꯤ ꯌꯦ ꯉ ꯇꯥꯎ ꯎꯗ ꯑꯗꯨꯗꯤ
ꯀꯣꯛ ꯁꯦꯟꯗꯥ ꯍꯥꯏꯕꯁꯦ ꯃꯤ ꯑꯃꯕꯨ ꯐ꯭ꯔꯣꯗ ꯇꯧꯔꯅꯦꯕ
ꯑꯁ ꯂꯣꯏꯅ ꯃꯥꯗꯤ ꯑꯗꯨꯃꯥꯏꯅ ꯇꯧꯗꯦ
ꯎ ꯍꯣꯏ ꯑꯗꯨ ꯑꯣꯏꯔꯁꯨ ꯍꯥꯏꯕ ꯉꯝꯗꯅ
ꯌꯥꯝꯅ ꯌꯦꯡꯉ
ꯑ ꯑꯗꯨ ꯂꯩ ꯑꯩꯗꯤ ꯅꯨꯡꯗꯥꯡ ꯅꯨꯡꯗꯥꯡ ꯍꯥꯏꯗꯤ ꯑꯩꯈꯣꯏ ꯏꯟꯗꯤꯌꯥꯁꯦ ꯁꯤꯇꯤ ꯑꯇꯣꯞꯄ ꯑꯣꯏꯔꯗꯤꯀꯣ ꯀꯟꯇ꯭ꯔꯤ ꯑꯇꯣꯞꯄ ꯑꯣꯏꯔꯗꯤ ꯇꯧꯕꯁꯨ ꯌꯥꯏꯑꯌꯦ ꯏꯟꯗꯤꯌꯥꯗ ꯁꯦꯞꯁꯨ ꯑꯣꯏꯗꯅ
ꯎꯝ ꯕꯎꯍꯤꯗ ꯂꯩꯕꯁꯦ ꯍꯛꯆꯥꯡꯁꯨ ꯐꯗꯤ ꯐꯥꯗꯦ ꯍꯥꯏ ꯃꯤ ꯌꯥꯝꯅꯤ ꯄꯣꯂꯨꯁꯟꯗ ꯍꯣꯏ ꯐ ꯏꯁꯥꯅ ꯍꯦꯜꯗꯤ ꯑꯣꯏꯅꯤꯡꯉ ꯑꯗꯨꯗꯤ ꯍꯤꯒꯨꯝꯅ ꯂꯕꯗꯤ ꯐꯥꯗꯅ ꯍꯥꯏꯕꯅꯤ ꯑꯩꯈꯣꯏ ꯃꯤꯁꯤꯡꯅ
ꯕꯦꯡꯒ꯭ꯂꯣꯔꯒꯨꯝꯕꯗꯤ ꯅꯨꯡꯉꯥꯏ ꯍꯌꯦ
ꯎꯝ ꯏꯡꯁꯨ ꯏꯪ ꯃꯥꯂꯦ
ꯑꯩꯗꯣ ꯈꯪꯗꯦ ꯕꯦꯡꯒ꯭ꯂꯣꯔꯗ ꯑꯣꯏꯅ ꯌꯦꯡꯉꯁꯤ ꯔꯇꯗ
ꯎꯝ
ꯍꯥꯏꯗꯤ ꯑꯩꯁꯨ ꯑꯁꯃꯥ ꯂꯩꯕꯅꯤꯅꯀꯣ
ꯎꯝ ꯄꯩꯁꯥꯁꯦ ꯂꯥꯏꯅ ꯂꯥꯛꯇꯦꯕ
ꯑꯗꯨꯒ ꯅꯨꯄꯤ ꯑꯩꯈꯣꯏꯒꯤ ꯏꯃꯥꯟꯅꯕꯤ ꯅꯨꯄꯤ ꯑꯃ ꯂꯥꯗꯥꯛꯇ ꯂꯩꯕꯗꯣ ꯃꯥꯗꯣ ꯐꯣꯔ ꯇꯤꯟ ꯈꯛꯄꯅꯦ ꯍꯥꯏꯌꯦ ꯐꯦꯁꯁꯀꯤ ꯑꯗꯨꯕꯨ ꯃꯐꯝꯗꯨꯁꯨ ꯅꯨꯡꯉꯥꯏꯌꯦ ꯑꯗꯨꯒ ꯃꯣꯏꯗꯤ ꯑ ꯑꯗꯨꯝ ꯄꯩꯁꯥꯁꯨ ꯂꯩꯇ꯭ꯔꯦ ꯍꯥꯏꯕ ꯏꯃꯨꯡꯗꯤ ꯅꯠꯇꯦꯕ ꯃꯄꯥ ꯃꯃꯥꯗꯣ ꯀꯥꯎꯁꯤꯜ ꯑꯣꯖꯥꯅꯦꯕ ꯑꯗꯨꯒꯤ ꯃꯥꯁꯨ ꯑꯍꯣꯏ ꯃꯐꯝ ꯀꯣꯏꯅꯤꯡꯕꯒꯤ ꯖꯥꯠ ꯖꯥꯠ ꯀꯣꯏꯅꯤꯡꯕꯒꯤ ꯂꯥꯛꯄꯅꯤꯗ ꯍꯥꯏꯅ ꯑꯣ ꯑ ꯂꯗꯥꯛ ꯍꯣꯏꯗꯤ ꯌꯥꯝ ꯐꯖꯔꯔꯕꯅꯦ ꯑꯗꯨꯕꯨ ꯂꯥꯟꯒꯨꯝꯕ ꯃꯇꯝꯗꯗꯤ ꯀꯤꯌꯦꯀꯣ ꯀꯥꯁꯃꯤꯔꯒꯨꯝꯕ
ꯑꯣ ꯑꯁ ꯑꯩꯈꯣꯏꯁꯨ ꯃꯔꯨꯞꯒꯨꯝ ꯑꯃ ꯁꯨꯝꯅꯔꯒ ꯑꯃꯅꯂꯤꯒꯨꯝꯕꯗ ꯆꯠ ꯅꯤꯡꯉꯥꯏ ꯂꯥꯟ ꯇꯧꯁꯦꯅ
ꯑꯗꯨꯅꯦ ꯁꯤꯛꯀꯤꯝꯒꯨꯝꯕ ꯈꯛꯇ ꯑꯣꯏꯔꯁꯨꯀꯣ
ꯑꯗꯨꯅꯠꯇ ꯎ ꯁꯤꯂꯣꯡ ꯍ ꯆꯥꯟꯅꯤ
ꯑꯩꯗꯤ ꯚꯨꯇꯥꯟ ꯆꯠꯅꯤꯡꯉꯦ
ꯎꯁꯟꯅꯅꯤꯡꯗꯤ ꯌꯥꯃꯦꯗ ꯂ ꯠꯅꯥꯝꯁꯨ ꯆꯅꯤꯡꯅꯤꯡꯉꯦ ꯖꯄꯥꯥꯟ